ꯇꯥꯕꯔꯣ
ꯇꯥꯏꯌꯦ
ꯅꯨꯡꯁꯤꯈ꯭ꯔꯦꯗꯀꯣ ꯅꯪꯒꯤ ꯈꯣꯟꯖꯦꯜꯁꯦ
ꯀꯩꯍꯡ ꯀꯩꯒꯤ ꯅꯨꯡꯁꯤꯗ
ꯅꯨꯡꯁꯤꯈ꯭ꯔꯦ
ꯀꯩꯒꯤꯅꯣ ꯃꯥꯃꯔꯝꯗꯣ
ꯃꯔꯝꯗꯤ ꯅꯪꯒꯤ ꯈꯣꯡꯖꯦꯜ ꯇꯥꯕꯗ ꯄꯨꯟꯁꯤꯗꯒꯤ ꯌꯥꯝꯅ ꯍꯔꯥꯎꯕ ꯇꯥꯔꯦ ꯍꯥꯏꯕ ꯇꯥꯔꯦꯀꯣ ꯑꯗꯨ ꯐꯪꯕ ꯍꯥꯏꯕ ꯇꯥꯔꯦ ꯑꯗꯨꯒꯤ ꯑꯗꯨ ꯀꯔꯤ ꯏꯟꯁꯥꯡ ꯆꯥꯔꯒꯦ ꯑꯁꯤꯗꯤ ꯉꯁꯤꯗꯤ
ꯃꯥꯏꯔꯦꯟ
ꯃꯥꯏꯔꯦꯟꯁꯨ ꯑꯩꯁꯨ ꯌꯥꯝ ꯄꯥꯝꯃꯦ ꯃꯥꯏꯔꯦꯟꯒ ꯑꯗꯨꯒ ꯑꯃ ꯂꯩꯗꯅ ꯑꯩ ꯑꯥꯛ ꯃꯥꯏꯔꯦꯟꯒ ꯍꯥꯥ
ꯀꯩꯅꯣꯕ
ꯀꯩꯍꯥꯏꯁꯤꯔ
ꯀꯩꯅꯣ ꯄꯥꯟꯔꯣ
ꯄꯥꯟ ꯅꯠꯇꯤꯌꯦ ꯌꯥꯝꯒ ꯑꯃꯨꯛꯀ ꯑꯁ
ꯌꯥꯝꯗꯣ ꯄꯥꯟꯅꯤ ꯀꯩꯅꯣ ꯌꯥꯝꯗꯣ ꯄꯥꯟꯅꯦ ꯍꯣꯏ
ꯑꯣ ꯑꯗꯨ ꯃꯠ ꯃꯁꯤ ꯑꯅꯤꯁꯦ ꯑꯁ ꯑꯩꯗꯤ ꯈ꯭ꯋꯥꯏꯗꯒꯤ ꯆꯥꯅꯤꯡꯕ ꯃꯁꯤ ꯑꯅꯤꯅꯤ
ꯑꯩꯅ ꯈꯨꯋꯥꯏ ꯑꯩꯅ ꯈ꯭ꯋꯥꯏꯗꯒꯤ ꯄꯥꯝꯖꯕ ꯃꯊꯦꯜ ꯑꯃꯅꯤ ꯍꯥꯏꯗꯣꯏꯔꯣ꯫ ꯅꯪꯗꯤ ꯀꯩ ꯌꯦꯟꯁꯥꯡ ꯆꯥꯔꯒꯦ꯫
ꯈꯪꯗꯦ ꯑꯩ ꯆꯥꯛ ꯆꯥꯗ꯭ꯔꯤꯗꯥ꯫
ꯅꯪ ꯈꯪꯉꯤꯗꯨꯅ ꯑꯩ ꯅꯪ ꯈꯪꯉꯤꯗꯨꯅ ꯑꯩ ꯆꯥꯛ ꯊꯦꯡꯅ ꯊꯦꯡꯅ ꯆꯥꯏ ꯍꯥꯏꯕꯗꯨ꯫
ꯉꯥꯁꯤꯗꯤ ꯉꯟꯅ ꯆꯥꯔꯣ ꯀꯩꯅꯣ ꯍꯥ ꯅꯣꯡꯃꯥꯏꯖꯤꯡꯅꯤ꯫
ꯎꯝ꯫ ꯑꯩꯈꯣꯏ ꯃꯤ ꯑꯇꯣꯞꯄꯁꯤꯡꯗꯤ ꯂꯣꯏꯅꯃꯛ ꯆꯥꯈ꯭ꯔꯦꯕꯥ꯫
ꯑꯗꯨ ꯅꯪꯅ ꯀꯩꯒꯤꯅꯣ ꯍꯧꯖꯤꯛꯐꯥꯎ ꯆꯥꯗꯔꯤꯕ꯫ ꯫
ꯀꯔꯤ ꯍꯥꯏꯕ ꯑꯃꯨꯛꯀ ꯍꯥꯏꯌꯨ꯫
ꯅꯪꯅ ꯅꯪꯅ ꯀꯩꯒꯤ ꯍꯧꯖꯤꯛꯐꯥꯎ ꯆꯥꯗ꯭ꯔꯤꯕ ꯀꯩꯒꯤꯅꯣ ꯍꯥꯏꯕ꯫
ꯅꯈꯣꯟ ꯇꯥꯗꯦꯗꯥ ꯑꯃꯨꯛꯀ ꯍꯥꯏꯌꯨ꯫
ꯅꯪꯅ ꯀꯩꯒꯤꯅꯣ ꯍꯧꯖꯤꯛꯐꯥꯎ ꯆꯥꯗ꯭ꯔꯤꯗꯣ꯫ ꯑꯣ ꯀꯔꯤ ꯃꯔꯝꯒꯤꯔꯣ ꯍꯥꯏꯕꯅꯦ꯫ ꯅꯦ꯫
ꯑꯩ ꯆꯥꯛ ꯆꯥꯔꯕ ꯆꯥꯛ ꯆꯥꯔꯒ ꯂꯩꯔꯗꯤ ꯅꯪꯕꯨ ꯋꯥꯔꯤ ꯁꯥꯕ ꯃꯇꯝ ꯂꯩꯔꯔꯣꯏ ꯑꯗꯨꯒꯤꯅꯤ꯫
ꯉꯁꯥꯏꯗꯒꯤ ꯆꯥꯍꯧꯕ ꯌꯥꯔꯦꯗꯅꯥ꯫ ꯫
ꯑꯗꯨꯁꯨ ꯑꯣ ꯑꯥ ꯆꯨꯝꯃꯦ ꯑꯗꯨꯕꯨ ꯉꯁꯥꯏꯗꯣ ꯑꯩꯒꯤ ꯐꯣꯟꯁꯦ ꯌꯥꯝ ꯁꯥꯕꯀꯣ꯫
ꯍꯣꯏ꯫
ꯑꯗꯨ ꯌꯥꯝ ꯁꯥꯕ ꯑꯗꯨ ꯃꯥꯏꯐꯨ ꯑꯗꯨ ꯍꯦꯟꯅ ꯁꯥꯕ ꯑꯗꯨꯒꯤ꯫ ꯈꯔ ꯏꯪꯊꯥꯅꯤꯡꯉꯥꯏ ꯑꯩ ꯊꯝꯕꯒꯤ꯫ ꯃꯤꯅꯤꯠ ꯇꯔꯥꯒꯨꯝꯕꯀꯣ ꯊꯝꯔꯒ꯫ ꯑꯩꯗꯤ ꯆꯥꯛꯁꯦ ꯊꯦꯡꯅ ꯊꯦꯡꯅ ꯆꯥꯏꯌꯤꯗ꯫ ꯑꯗꯨꯒꯤꯅꯤ ꯑꯩꯈꯣꯏ ꯑꯇꯣꯞꯄꯁꯤꯡꯗꯤ ꯂꯣꯏꯅꯃꯛ ꯆꯥꯈ꯭ꯔꯦ꯫
ꯑꯣ ꯀꯩ ꯏꯟꯖꯥꯡꯅꯣ꯫
ꯌꯦꯟꯁꯥꯡꯁꯦ ꯑ ꯎꯝ ꯕꯤꯟꯁꯒꯤ ꯃꯅꯥꯗꯣ ꯆꯝꯐꯨꯠ ꯑꯃꯒ ꯑꯗꯨꯒ ꯏꯔꯣꯟꯕ ꯑꯃ ꯑꯂꯨꯒ ꯎꯁꯣꯏ ꯑꯀꯪꯕꯗꯣ
ꯍꯣꯏ
ꯑꯗꯨ ꯑꯗꯨꯒ ꯑꯗꯨ ꯑꯅꯤꯗꯣ ꯏꯔꯣꯟꯕ ꯎꯔꯦ ꯉꯁꯤꯗꯤ ꯉꯁꯤꯁꯦ ꯅꯪ ꯊꯣꯡꯕ꯭ꯔꯣ ꯆꯥꯛꯀ ꯆ
ꯍꯣꯏ ꯑꯩ ꯊꯣꯡꯉꯤ ꯀꯩꯅꯣ
ꯑꯁꯦꯡꯕꯔꯣ
ꯍꯣꯏꯃꯦ ꯑꯩꯈꯣꯏ ꯉꯁꯥꯏ ꯕꯖꯥꯔ ꯆꯠꯂꯦ
ꯑꯣ ꯌꯦꯟꯁꯥꯡ ꯑꯃ ꯂꯧꯕ
ꯍꯣꯏ
ꯑꯣ
ꯑꯗꯨꯅꯦ ꯑꯩꯈꯣꯏ ꯑꯅꯤꯔꯣ ꯑꯩꯈꯣꯏ ꯑꯅꯤꯔꯣ ꯉꯁꯛ ꯉꯔꯥꯡ ꯑ ꯑꯣꯛ ꯒꯤ ꯃꯔꯝ ꯋꯥꯔꯤ ꯁꯥꯕꯗꯣ
ꯍꯣꯏ
ꯑꯣ ꯑꯗꯨ ꯉꯁꯤ ꯑꯩ ꯎꯝ ꯚꯤꯗꯤꯑꯣ ꯑꯃꯗ ꯎꯕꯀꯣ
ꯍꯣꯏ
ꯑꯗꯣ ꯃꯈꯣꯏꯅ
ꯊꯝꯃꯁꯦ ꯇꯔꯨꯛ ꯇꯔꯦꯠ ꯊꯝꯕꯀꯣ ꯑꯣꯛꯗꯣ ꯑꯗꯣ ꯌꯥꯝꯅ ꯌꯦꯡꯕ ꯃꯇꯝꯗ ꯌꯥꯝꯅ ꯀꯔꯤꯍꯥꯏꯁꯤꯔꯥ ꯌꯦꯡꯕ ꯄꯦꯜꯂꯦ ꯍꯥꯏꯕꯗꯤ ꯃꯈꯣꯏ ꯊꯝꯕꯒꯤ
ꯃꯣꯏꯗꯤ ꯂꯨ ꯅꯥꯟꯂꯒ ꯊꯝꯕꯅꯦ
ꯑꯩꯈꯣꯏ ꯌꯨꯝꯗꯒꯤ ꯍꯦꯟꯅ ꯐꯖꯩꯌꯦ ꯃꯈꯣꯏ
ꯑꯗꯨꯅꯦ ꯑꯗꯨꯅꯦ ꯂꯨ ꯅꯥꯜꯂꯒ ꯊꯃꯅꯦꯕꯒ
ꯑꯩꯁꯨ ꯈꯟꯕꯅꯦ ꯑꯗꯨꯒꯤꯗꯃꯛꯇꯤ ꯃꯈꯣꯏꯁꯦ ꯂꯥꯏꯅꯥ ꯀꯨꯝꯕꯗ ꯂꯥꯛꯇꯕꯁꯦ ꯑꯩꯁꯨ ꯈꯜꯂꯤꯕꯅꯤ
ꯑꯗꯨꯒꯤꯅꯦ ꯑꯣꯛꯅ ꯃꯔꯨ ꯑꯣꯏꯌꯦ ꯐꯖꯥꯅ ꯁꯦꯃꯒ ꯂꯨ ꯅꯥꯜꯂꯒ
ꯑꯗꯨꯅꯦ ꯑꯗꯨꯅꯦ ꯑꯁ ꯌꯦꯡꯕ ꯃꯇꯝꯗ
ꯁꯨꯃꯥꯏꯅ ꯇꯧꯅꯤꯡꯉꯤ ꯍꯥꯏꯕ ꯋꯥꯈꯜ ꯊꯣꯛꯂꯛꯄꯅꯤꯅꯦ ꯍꯥꯏꯕꯗꯤ ꯀꯥ ꯑꯃ ꯑꯃ ꯀꯣ ꯀꯥꯗꯤ ꯌꯥꯝꯅꯗꯤ ꯑꯥ ꯆꯥꯎꯗꯦ ꯑꯗꯨꯕꯨ ꯀꯥ ꯑꯃ ꯑꯃ ꯑꯃ ꯑꯗꯨꯒ ꯀꯥ ꯃꯅꯨꯡꯗ ꯀꯔꯤ ꯍꯥꯏꯁꯤꯔꯥ ꯃꯈꯣꯏꯒꯤ ꯆꯠꯊꯣꯛ ꯆꯠꯊꯅꯤꯡꯉꯥꯏ ꯀꯣ ꯑꯃꯨꯛꯀꯥ ꯂꯩꯏꯕ ꯃꯐꯝ ꯑꯃ ꯑꯗꯨꯒ ꯃꯈꯣꯏꯅ ꯆꯥꯒꯗꯕ ꯃꯐꯝ ꯑꯃꯁꯨ ꯕꯦꯠꯁꯤꯡꯒꯨꯝꯕ ꯑꯃ ꯁꯦꯝꯃꯒ ꯊꯝꯕꯤꯌꯦꯕ
ꯈꯪꯗꯦ ꯃꯗꯨꯗꯣ
ꯃꯈꯣꯏꯅ ꯁꯨꯃꯥꯏꯅ ꯇꯧꯕ꯭ꯔꯥ ꯑꯗꯨꯒ ꯃꯈꯣꯏꯅ ꯁꯦꯝꯕ꯭ꯔꯥ ꯍꯥꯏꯕ ꯁꯦꯝꯕ ꯍꯥꯏꯕꯗꯤ ꯁꯨꯃꯥꯏꯅ ꯚꯤꯗꯤꯑꯣꯗ ꯊꯥꯒꯠꯂꯛꯀꯥꯗꯕ ꯁꯦꯝꯕ꯭ꯔꯥ ꯍꯥꯏꯕꯗꯤ ꯈꯪꯗꯦ ꯑꯗꯨꯕꯨ ꯌꯥꯝꯅ ꯐꯖꯩ ꯃꯈꯣꯏ ꯇꯧꯕꯗꯣ ꯄꯩꯁꯥ ꯌꯥꯝ ꯆꯥꯡꯉꯝꯒꯅꯤ ꯁꯦꯝꯕꯗ
ꯌꯥꯝ ꯊꯧꯔꯝꯒꯅꯤꯗꯅ
ꯍꯣꯏ ꯑꯗꯨꯅꯦ
ꯉꯁꯤꯁꯦ
ꯂꯨꯅꯥ ꯅꯥꯜꯂꯒ ꯇꯧꯔꯗꯤꯀꯣ ꯑꯣꯛꯁꯨ ꯆꯥꯎꯈꯠꯂꯕꯁꯨ ꯍꯦꯂ ꯂꯩ
ꯑꯗꯨꯅꯤ ꯑꯗꯨꯅꯤ ꯑꯩꯈꯣꯏꯗꯗꯤ ꯑꯩꯈꯣꯏ ꯂꯩꯐꯝꯗꯤ ꯑꯩ ꯍꯥꯏꯗꯅꯦ ꯂꯩꯗꯦꯕꯀꯣ ꯑꯗꯨ ꯆꯤꯡꯒꯒꯨꯝꯕꯗꯤ ꯑꯁ ꯃꯈꯣꯏꯗꯤ ꯀꯔꯤ ꯍꯥꯏꯁꯤꯔꯥ ꯑꯥ ꯆꯥꯛ ꯌꯦꯟꯁꯥꯡꯒꯨꯝꯕ ꯑꯗꯨꯒ ꯀꯔꯤ ꯀꯔꯤ ꯃꯈꯣꯏꯗꯤ ꯆꯥꯀꯥꯟ ꯁꯥꯟꯅꯕꯅ ꯐꯥꯎ ꯀꯔꯤ ꯗꯨꯀꯥꯟꯗ ꯂꯩꯕꯒꯤꯁꯨ ꯄꯤꯔꯦ ꯑꯗꯨꯒ ꯃꯈꯣꯏꯁꯦ ꯏꯟꯖꯦꯛꯁꯟꯁꯨ ꯄꯤꯕꯤꯔꯦ
ꯑꯗꯨꯅꯅꯦ ꯑꯁ ꯀꯩꯅꯣ ꯌꯥꯝ ꯇꯨꯝꯅꯤꯡꯕ ꯍꯧꯔꯦꯅ ꯑꯩꯗꯤ
ꯑꯩꯒꯤ ꯋꯥ ꯇꯥꯕꯇ
ꯅꯊꯟꯗꯪ ꯅꯊꯟꯗ ꯉꯥꯝꯕꯅꯤꯅꯀꯣ ꯑꯩ ꯇꯨꯝꯅꯤꯡꯕ ꯍꯧꯔꯦ
ꯑꯗꯨ ꯅꯪ ꯉꯥꯡꯔꯣ
ꯏꯃꯥ ꯏꯕꯥꯅꯤ ꯉꯥꯡꯃꯤꯟꯅꯗꯣꯏꯅꯦ ꯉꯥꯡꯃꯤꯟꯅꯁꯦ
ꯅꯪꯗꯤ ꯅꯊꯟꯗ ꯑꯗꯨꯝ ꯉꯥꯡꯂꯒ ꯑꯩꯗꯤ ꯋꯥꯔꯤ ꯇꯥꯕꯒ ꯆꯞ ꯃꯥꯟꯅꯔꯦ
ꯇꯨꯝꯒꯉꯨꯅꯨꯀꯣ ꯇꯁꯦꯡꯅ ꯍꯥꯏꯕꯅꯦ
ꯂꯥꯁ ꯇꯗꯤ ꯇꯨꯝ ꯇꯨꯝꯖꯅꯤ ꯀꯣ ꯅꯪ ꯋꯥ ꯌꯥꯝ ꯌꯥꯝ ꯉꯥꯡ ꯌꯥꯝ ꯁꯥꯡ ꯁꯥꯡꯅ ꯉꯥꯡꯒꯅꯨꯀꯣ ꯅꯪ
ꯑꯗꯨꯒꯅꯦ ꯈꯪꯗꯦꯀꯣ ꯑꯩ ꯍꯥꯏꯕꯖꯤ ꯑꯩ ꯈꯔꯛ ꯈꯔꯛꯗꯤ ꯁꯥꯇ꯭ꯔꯥꯁꯤꯡꯕꯕꯨ ꯇꯥꯛꯄꯤꯌꯦꯕꯀꯣ
ꯑꯗꯨ ꯃꯇꯝ ꯑꯗꯨ ꯃꯇꯝꯗ ꯃꯈꯣꯏꯒꯤ ꯀꯔꯤ ꯍꯥꯏꯁꯤꯔꯥ ꯂꯥꯏꯔꯤꯒꯤꯀꯣ ꯑꯗꯨ ꯑꯩ ꯇꯥꯛꯕ ꯃ ꯇꯝ ꯈꯣꯏꯁꯨ ꯇꯨꯝꯅꯤꯡꯉꯤ ꯍꯥꯏꯅ ꯈꯪꯗꯦ ꯑꯩꯅ ꯍꯥꯏꯕ ꯋꯥꯔꯤꯁꯤꯡꯁꯦ ꯀꯔꯤ ꯈꯪꯗꯤꯀꯣ ꯃꯈꯣꯏꯗꯨ ꯇꯨꯝꯅꯤꯡꯉꯤ ꯑꯗꯨꯏꯗ ꯍꯥꯏꯌꯦ
ꯅꯪꯒꯤ ꯋꯥꯔꯤꯗꯨꯗꯤꯀꯣ ꯃꯤ ꯑꯃꯒꯤ ꯃꯤ ꯑꯃ ꯋꯥ ꯉꯥꯡꯅꯤꯉꯥꯏ ꯃꯇꯝ ꯄꯤꯗꯦꯕ ꯅꯪꯅ ꯉꯥꯡꯉꯤꯕ ꯋꯥꯔꯤꯁꯤꯡꯁꯦ ꯅꯠꯊꯟꯅ ꯑꯗꯨꯝ ꯉꯥꯡ ꯉꯥꯡ ꯉꯥꯡ ꯉꯥꯡ ꯉꯥꯡ ꯉꯥꯡ ꯂꯩꯌꯦ ꯑꯩꯈꯣꯏ ꯇꯥꯕ ꯃꯤꯁꯤꯡꯗꯤ ꯇꯨꯝꯅꯤꯡꯉꯅꯤ ꯂꯥꯁꯇꯥ
ꯑꯗꯨꯕꯨ ꯇꯨꯝꯗꯤ ꯇꯨꯝꯒꯅꯨꯍꯦ ꯇꯁꯦꯡꯅ ꯍꯥꯏꯕꯅꯤ
ꯃꯇꯝꯄꯤꯔꯗꯤꯀꯣ
ꯍꯣꯏ
ꯅꯪꯁꯨ ꯑꯩꯁꯨ ꯋꯥꯁꯦ ꯉꯥꯡꯂꯗꯤ ꯇꯨꯝꯅꯤꯡꯔꯣꯏꯗꯕ ꯅꯪꯗꯤ ꯅꯥꯊꯟꯗ ꯑꯗꯨꯝ ꯋꯥꯔꯤ ꯄꯤꯕꯒꯤ ꯇꯥꯏꯞꯇꯀꯣ ꯑꯗꯨꯝ ꯂꯤꯌꯦ ꯂꯤꯌꯦ ꯂꯤꯌꯦ ꯂꯤꯌꯦ ꯂꯤꯌꯦ ꯂꯤꯌꯦ ꯑꯩ ꯇꯥꯕꯗꯤ
ꯇꯨꯝꯅꯤꯡꯕꯀꯣ ꯍꯍꯥ ꯑꯗꯨ ꯍꯧꯖꯤꯛ ꯅꯪ ꯆꯥꯛ ꯆꯥꯕꯒꯤ ꯗꯥꯏꯖꯦꯁꯟꯒꯨꯝꯕꯗꯤ ꯂꯥꯛꯄ ꯃꯥꯜꯂꯤꯗ
ꯏꯁ ꯂꯥꯛꯄ ꯍꯧꯔꯦ
ꯉꯁꯥꯏꯅ ꯂꯥꯛꯀꯅꯤ ꯆꯥꯛꯆꯥ ꯂꯣꯏꯕꯗ
ꯆꯥꯛꯆꯥ ꯇꯣꯛꯑꯦ ꯂꯥꯏ ꯈꯨꯔꯨꯝꯕ ꯂꯣꯢꯔꯦ ꯇꯨꯝꯃꯦ
ꯑꯣ ꯌꯥꯝ ꯐꯖꯩꯅꯦ ꯑꯗꯨꯗꯤ ꯅꯪꯁꯦ ꯌꯥꯝ ꯇꯨꯝꯅꯤꯡꯕ ꯃꯥꯜꯂꯦ ꯅꯪꯒꯤ ꯈꯣꯟꯁꯦ
ꯅꯪꯅꯅꯦꯗꯣ
ꯑꯗꯨ ꯍꯩꯒꯨꯝꯕ ꯆꯥꯔꯣ ꯇꯨꯝꯅꯤꯡꯗꯕꯒꯤ
ꯍꯩ ꯆꯅꯤꯡꯗꯦ
ꯅꯨꯄꯤꯁꯤꯡꯖꯦ ꯍꯩꯗꯨ ꯌꯥꯝ ꯆꯥꯕꯅꯦ ꯍꯥꯏ ꯑꯩꯁꯨ ꯇꯥꯏꯌꯦꯕꯀꯣ
ꯅꯨꯄꯤꯁꯦ ꯍꯩꯌꯥꯝ ꯄꯥꯝꯃꯦ ꯍꯥꯏ ꯍꯥꯏꯌꯦꯕꯀꯣ ꯑꯗꯨꯕꯨ ꯑꯩꯗꯤ ꯍꯩꯗꯤ ꯀꯌꯥꯝꯄ ꯀꯌꯥ ꯄꯥꯝꯕꯗꯤ ꯑꯣꯏꯗꯦꯕ ꯀꯤꯅꯣꯝ ꯃꯔꯛ ꯃꯔꯛꯇ ꯌꯥꯝ ꯌꯥꯝ ꯆꯥꯅꯤꯡꯔꯛꯄ ꯃꯇꯝꯗ ꯆꯥꯕꯅꯤꯅ ꯌꯥꯝ ꯇꯣꯏꯅ ꯆꯥꯕ ꯉꯝꯗꯦꯕꯀꯣ
ꯑꯗꯣ ꯍꯩꯁꯨ ꯃꯈꯜ ꯃꯈꯜ ꯂꯩꯌꯦꯕ ꯑꯗꯨ ꯃꯈꯜ ꯃꯈꯜ ꯃꯣꯏꯗꯤ ꯈꯔꯛ ꯈꯔꯛ ꯑ ꯀꯩ ꯍꯥꯢꯁꯤꯔ
ꯑ ꯍꯩ ꯍꯩꯅꯧꯒꯨꯝꯕ ꯑꯗꯨꯒ ꯀ꯭ꯔꯤ ꯀ꯭ꯔꯤ ꯅꯤꯝꯕꯨꯒꯨꯝꯕ ꯃꯗꯨꯁꯤꯡꯗꯨ ꯌꯥꯝ ꯄꯥꯝꯃꯦꯕ ꯃꯈꯣꯏꯗꯣ
ꯀꯅꯅꯣ
ꯅꯪꯈꯣꯏ ꯅꯨꯄꯤꯁꯤꯡ ꯍꯣꯏ ꯌꯥꯝ ꯄꯥꯝꯃꯤ ꯍꯥꯏꯗꯥꯏ
ꯑꯩꯅ ꯄꯥꯝꯕꯗꯤ ꯂꯤꯆꯤꯒꯨꯝꯕ ꯑꯗꯨ ꯁ ꯃ
ꯍꯣꯏ ꯂꯤꯆꯤꯗꯤ ꯑꯩꯈꯣꯏꯒꯤ ꯂꯝꯗꯗꯤ ꯌꯥꯗꯕꯀꯣ
ꯄꯂꯩꯗ ꯑꯈꯣꯏꯗꯤ
ꯑꯣ ꯅꯈꯣꯏꯗꯤ ꯈꯪꯗꯦ ꯑꯗꯨꯕꯨ ꯑꯩꯈꯣꯏ ꯂꯣꯝꯗꯗꯤ ꯌꯥꯝꯅ ꯆꯥꯎꯔꯒ ꯃꯗꯨꯗꯣ ꯂꯩꯇꯕꯀꯣ ꯆꯥꯅꯤꯉꯥꯏꯗꯣ
ꯎꯝ ꯈꯔꯣꯝꯗꯨ ꯌꯥꯝ ꯌꯥꯝ ꯊꯥꯅꯩ ꯌꯣꯟꯕ ꯍꯧꯔꯦꯗꯅ ꯂꯣꯏꯗꯧꯔꯦ
ꯎꯝ
ꯑꯩꯈꯣꯏ ꯈꯨꯟꯗꯤ ꯃꯤ ꯑꯇꯣꯞꯄꯁꯤꯡꯗꯤ ꯊꯝꯂꯝꯃꯒ ꯃꯈꯣꯏꯁꯤ ꯁꯨꯃꯥꯏꯅ ꯇꯧꯋ ꯑꯗꯨꯕꯨ ꯍꯧꯒꯠꯇꯕꯀꯣ
ꯍꯧꯅꯕ ꯍꯥꯏꯌꯣ
ꯍꯣ ꯍꯧꯗꯕ ꯑꯗꯨꯒꯤꯅꯤ
ꯍꯧꯒꯠꯇꯕ ꯍꯥꯏꯗꯤ ꯇꯨꯝꯕꯗꯣ ꯍꯧꯒꯠꯇ꯭ꯔꯤꯕꯗꯨ ꯍꯧꯒ ꯒꯗꯕ ꯍꯧꯏꯕꯥꯗꯣ ꯍꯧꯗꯣꯕ ꯍꯥꯏꯌꯣ ꯑꯣ
ꯑꯗꯣ ꯌꯥꯝꯅ ꯆꯥꯎꯗꯤ ꯊꯣꯛꯂꯛꯑꯦ ꯑꯗꯨꯕꯨ
ꯃꯨꯟꯗꯕꯒ ꯃꯨꯟꯂꯒ ꯑꯃꯨꯛꯀ ꯇꯥꯈ꯭ꯔꯕ
ꯃꯍꯩ ꯄꯥꯟꯗꯕ꯭ꯔꯣ ꯄꯥꯟꯗꯤ ꯄꯥꯟꯕ꯭ꯔꯣ
ꯃꯍꯩꯁꯨ ꯈꯔ ꯄꯥꯟꯂ ꯑꯗꯨꯕꯨ ꯄꯥꯟꯗꯕꯁꯨ ꯌꯥꯎꯋꯦ ꯑꯗꯨꯒ ꯄꯥꯟꯕꯁꯤꯡꯁꯨ ꯑꯃꯨꯛꯀ ꯇꯥꯈ꯭ꯔꯦꯕꯀꯣ ꯃꯨꯟ ꯈꯔ ꯈꯔ ꯃꯨꯜꯂꯒ ꯈꯥ ꯍꯣꯏ
ꯂꯩꯉꯥꯏꯗꯒꯤ
ꯑꯃꯨꯛꯀ ꯇꯥꯈ꯭ꯔꯦꯕ ꯍꯣꯏ ꯈꯪꯗꯦ ꯀꯔꯤꯒꯤꯅꯣ ꯃꯗꯨ ꯁꯨꯃꯥꯏꯅ ꯇꯧꯕꯗꯣ
ꯑꯗꯣ ꯊꯤꯖꯤꯜ ꯂꯣ ꯀꯩ ꯍꯤꯗꯥꯛ ꯄꯤꯔꯗꯤ ꯐꯗꯣꯏꯅꯣ ꯍꯥꯏꯕꯗꯣ
ꯀꯔꯤ ꯍꯤꯗꯥꯛ ꯄꯤꯅꯤ ꯃꯈꯣꯏꯁꯤꯡꯗꯣ ꯆꯥꯕꯁꯨ
ꯑꯗꯣ ꯊꯤꯖꯤꯜꯂꯣ ꯍꯥꯏꯕ ꯊꯤꯔꯒ ꯀꯩꯩ ꯍꯤꯗꯥꯛ ꯄꯤꯔꯗꯤ ꯃꯣꯏꯁꯨ ꯀꯦꯟꯕꯗꯣ ꯀꯦꯜꯂꯣꯏꯗꯣꯏ ꯀꯦꯜꯂꯣꯏꯗꯣꯏꯔ ꯀꯃꯥꯏꯅ ꯇꯧꯕꯒꯤꯅꯣ ꯍꯥꯏꯕꯗꯣ ꯊꯤꯖꯤꯜꯂꯒ ꯍꯤꯗꯥꯛ ꯀꯥꯞꯄ꯭ꯔꯥ ꯅꯠꯇꯕ ꯍꯤꯗꯥꯛ ꯀꯩꯅꯣ ꯇꯧꯕ꯭ꯔꯥ ꯍꯧꯖꯤꯛ ꯀꯥꯟꯗꯤ ꯑꯗꯨꯝ ꯇꯧꯔꯤꯗꯅ ꯂꯧꯃꯤ ꯂꯣꯏꯅꯃꯛ
ꯆꯨꯝꯃꯦ ꯆꯨꯝꯃꯦ ꯑꯗꯨꯗꯤ ꯍꯣꯏ ꯍꯤꯗꯥꯛꯇ ꯂꯥꯏ ꯍꯜ ꯃꯤ ꯈꯛꯇꯅꯀꯣ ꯑꯗꯨꯒꯤ ꯍꯤꯗꯥꯛꯁꯦ ꯌꯥꯝ ꯂꯩꯌꯦꯕ
ꯑꯣ
ꯑꯗꯣ ꯑꯦꯄꯜꯒꯨꯝꯕꯗꯤ ꯍꯣꯏ ꯑꯦꯄꯜꯒꯨꯝꯕꯁꯤ ꯊꯨ ꯍꯧꯒꯠ ꯑꯗꯨꯗ ꯑꯩꯈꯣꯏꯅ ꯂꯤꯡꯉꯤ ꯑꯗꯨꯕꯨ ꯌꯥꯗꯦ ꯑꯗꯨ ꯀꯣꯝꯂꯥꯁꯨ ꯂꯤꯡꯉꯤ ꯌꯥꯗꯦ ꯆꯝꯄ꯭ꯔꯥꯒꯨꯝꯕꯗꯤ ꯌꯥꯏ ꯆꯝꯄ꯭ꯔꯥꯒꯨꯝꯕꯗꯤ ꯑꯁ ꯌꯥꯝ ꯐꯖꯔꯦ ꯆꯝꯄ꯭ꯔꯥ ꯍꯥꯏꯁꯦ ꯃꯈꯜ ꯃꯈꯜ ꯂꯩꯗꯅ
ꯊꯝꯄ